ꯆꯥꯛ ꯏꯁꯤ ꯌꯥꯝ ꯆꯥꯔꯕꯣ
ꯆꯥꯛꯇꯤ ꯆꯥꯔꯦ ꯏꯁꯤꯡ ꯊꯛꯇ꯭ꯔꯤꯅꯦ
ꯑꯩ ꯑꯩꯅꯥ ꯆꯥꯛ ꯏꯁꯤꯡ ꯆꯥꯔꯨꯕ ꯄꯠꯂꯀꯥꯟꯗ ꯏꯁꯤꯡ ꯊꯛꯄ ꯅꯤꯡꯁꯤꯡꯉꯪꯄꯩ ꯋꯥꯔꯣ
ꯑꯧ ꯑꯁ ꯏꯀꯥꯎ ꯀꯥꯎꯊꯨꯔꯦ ꯏꯁꯤꯡ ꯑꯍꯥꯎꯕ ꯑꯝꯇꯪ ꯑꯝꯇꯪ ꯊꯛꯀꯦꯅ
ꯊꯛꯆꯤꯜꯂꯣ ꯊꯛꯆꯤꯜꯂꯣ
ꯍꯥꯏꯗꯤ ꯗꯤꯍꯥꯏꯗ꯭ꯔꯦꯁꯟ ꯇꯧꯔꯗꯤ ꯑꯃꯨꯛ ꯍꯛꯆꯥꯡ ꯁꯣꯛꯊꯔꯛꯀꯅꯦꯕ
ꯎꯝ
ꯑꯥ ꯑꯃꯇ ꯊꯛꯀꯦꯀꯣ
ꯊꯛꯑꯣ ꯊꯛꯑꯣ
ꯍꯥꯥꯎꯔꯦ ꯍꯥꯎꯔꯦ
ꯍꯥꯎꯔꯕꯔ‌ꯥ
ꯑꯗꯨꯝ ꯂꯩꯔꯤ
ꯎꯝ ꯌꯨꯝꯗꯣ ꯍꯩꯅꯧ ꯒꯨꯝꯒꯥꯡ ꯄꯗ꯭ꯔꯣ ꯍꯩꯅꯧ ꯑꯁꯥꯡ ꯄꯥꯜꯂꯗꯤ ꯈꯔ ꯍꯦꯛꯂꯛꯎꯗꯅ ꯃꯦꯠꯂ ꯆꯥꯁꯤꯗꯅ
ꯑꯥꯁ ꯌꯨꯝ ꯍꯥꯏꯁꯤꯗꯤ ꯍꯩꯅꯧ ꯉꯥꯛꯇꯅꯤ ꯑꯩꯈꯣꯏꯗꯨꯗꯤ ꯐꯥꯝꯒ ꯆꯞ ꯃꯥꯟꯅꯔꯕꯅꯤ ꯑꯩꯈꯣꯏ ꯄꯥꯜꯂꯤꯁꯤ
ꯎꯝ ꯅꯪꯗꯤ ꯍꯩꯅꯧ ꯑꯁꯪꯕꯗꯨ ꯈꯔ ꯍꯦꯛꯂꯛꯑꯣ ꯅꯠꯇ ꯅꯣꯏꯗ ꯑꯣꯏꯁꯨ ꯂꯥꯛꯀꯦ ꯃ‌ꯦꯠꯂ ꯆꯥꯁꯤꯗꯅ
ꯌꯥꯏꯅ‌ꯦ ꯌꯥꯏꯅ‌ꯦ ꯂꯥꯛꯇꯦ ꯍꯥꯏꯅꯤꯅꯦ ꯅꯣꯏ ꯂꯥꯛꯎꯅꯦ ꯂꯣꯏꯅꯕꯨ ꯂꯥꯛꯑꯗꯤ ꯑꯗꯨꯝ ꯆꯥꯗꯧ ꯂꯩꯔꯕꯅꯦ ꯃꯈꯟ ꯃꯈꯟꯒꯤ ꯍꯩꯅꯧꯅꯤ ꯄꯥꯜꯂꯤꯁꯤ
ꯑꯩꯅ ꯍꯦꯛ ꯂꯥꯛꯀꯥꯟꯗꯗꯤ ꯅꯪ ꯍꯦꯛꯇ ꯆꯠꯊꯣꯛꯑꯝꯕꯩ ꯇꯥꯟꯖꯥ ꯑꯣꯏꯕ ꯑꯗꯨꯗ
ꯍꯜꯂꯣ ꯂꯥꯛ ꯑꯗꯣ ꯉꯁꯤ ꯂꯥꯛꯑꯣ ꯉꯁꯤ ꯂꯥꯛꯑꯣ ꯍꯣꯔꯦꯟ ꯑꯩ ꯂꯩꯔꯝꯃꯒꯦ ꯑꯩꯈꯣꯏꯒꯤ ꯍꯩꯅꯧ ꯃꯈꯜꯁꯦ ꯑꯁꯤꯟꯕꯅꯦ ꯍꯥꯏꯗꯤ ꯃꯨꯜꯂꯁꯨ ꯄꯤꯛꯇꯛ ꯇꯧꯕ ꯑꯗꯩ ꯑꯊꯨꯝꯕ ꯑꯗꯒꯤ ꯍꯥꯏꯗꯤ ꯃꯁꯤꯡ ꯌꯥꯝ ꯌꯥꯎꯇꯕꯤ ꯃꯄꯪ ꯉꯥꯛꯇ ꯑꯣꯏꯕ ꯀꯥꯡꯕꯨ ꯑꯃ ꯃꯍꯤ ꯌꯥꯝ ꯍꯣꯝꯕ ꯀꯥꯡꯕꯨ ꯑꯃ ꯑꯁ ꯃꯈꯟ ꯃꯈꯟꯅꯤꯗ ꯈꯨꯍꯥꯎ ꯑꯃꯅꯤ ꯅꯪ ꯆꯥꯔ ꯈꯪꯒꯅꯤ ꯍꯣꯔꯦꯟ ꯍꯦꯛꯇ ꯂꯥꯛꯎꯅꯦ
ꯂꯥꯛꯀꯦ ꯂꯥꯛꯀꯦ ꯑꯗꯨꯗꯤ ꯅꯣꯏꯗ ꯂꯣꯡ ꯃꯈꯜ ꯃꯈꯩꯁꯤ ꯂꯣꯏ ꯁꯨꯅ ꯄꯥꯟꯕꯒꯤ ꯃꯑꯣꯡꯅꯤ
ꯃꯥꯅꯤ ꯃꯥꯅꯤ ꯑꯈꯣꯏꯒꯤꯁꯦ ꯀꯩꯅꯣꯅꯦ ꯏꯝꯄꯣꯔꯠ ꯇꯧꯔꯛꯄꯁꯨ ꯌꯥꯝ ꯌꯥꯎꯋꯦ ꯊꯥꯏꯂꯦꯟ ꯂꯣꯝꯗꯒꯤ ꯂꯥꯛꯄ ꯑꯗꯒꯤ ꯑꯁꯣꯝ ꯆꯥꯏꯅꯥꯗꯒꯤ ꯄꯨꯔꯛꯄ ꯃꯈꯜ ꯇꯥꯏꯞ ꯃꯌꯥꯝ ꯌꯥꯝꯃꯤ ꯍꯥꯏꯕ꯭ꯔꯤꯠ ꯀꯥꯡꯕꯨ ꯈꯤꯇꯪꯁꯨ ꯌꯥꯎꯔꯤꯌꯦ ꯑꯗꯣ ꯑꯥꯁ ꯌꯥꯝ ꯍꯥꯎꯋꯤꯗ ꯑꯗꯨ ꯁꯨꯃꯥꯏꯟ ꯇꯧꯔꯁꯦ ꯅꯣꯏ ꯃꯃꯥ ꯍꯣꯏ ꯅꯣꯏ ꯕꯥ ꯍꯣꯏ ꯑꯗꯩꯗꯤ ꯏꯃꯨꯡ ꯃꯅꯨꯡ ꯆꯟ ꯇꯃꯣ ꯀꯩꯀ ꯂꯣꯏꯄꯨꯔ ꯂꯥꯛꯑꯣ
ꯑꯣ ꯑꯗꯨ ꯀꯩꯀꯥꯏꯗꯦ ꯈꯔꯁꯨꯝ ꯀꯧꯔꯛꯑꯒꯦ
ꯍꯣꯏ ꯍꯣꯏ ꯑꯗꯨꯅ ꯄꯨꯟꯅ ꯂꯥꯛꯑꯣ ꯑꯗꯨꯅ ꯍꯦꯟꯅ ꯅꯨꯡꯉꯥꯏꯅꯤ ꯍꯥꯏꯗꯤ ꯎꯅꯗꯕꯁꯨ ꯀꯨꯏꯔꯦꯕ ꯑꯃꯥ ꯍꯣꯏꯁꯤ ꯑꯗꯒꯤ ꯆꯨꯁꯨ ꯍꯧꯋ‌ꯦ ꯑꯩꯈꯣꯏꯁꯤ
ꯑꯦ ꯆꯨꯅꯤꯅꯦ ꯆꯥꯅꯤꯡ ꯏꯅꯦ ꯐꯖꯅ ꯆ ꯑꯁ ꯊꯨꯝꯕ ꯅꯠꯇ꯭ꯔꯣ
ꯑꯦꯁ ꯆꯨꯅ ꯑꯈꯣꯏ ꯆꯨ ꯑꯩꯈꯣꯏꯒꯤ ꯆꯨ ꯍꯥꯏꯒ꯭ꯔꯗꯤ ꯑꯁ ꯃꯃꯤꯡ ꯐꯨꯠ ꯐꯥꯎꯅꯤꯅꯦ ꯂꯩꯀꯥꯏꯗꯗꯤ
ꯆꯨꯒ ꯈ꯭ꯋꯥꯏꯗꯩ ꯍꯥꯎꯕ ꯃꯑꯣꯡꯁꯦ ꯍꯥꯏꯔꯨꯔꯣ ꯑꯃ
ꯍꯥꯏꯌꯨꯅꯦ
ꯑꯪ ꯃꯩꯐꯨ ꯇꯤꯛ ꯇꯥꯔꯗꯤ ꯍꯧꯖꯤꯛꯀꯥꯟꯁꯤꯀꯣ ꯑꯁ ꯆꯞ ꯆꯥꯔꯗꯕꯅꯤ ꯑꯈꯣꯏꯒꯤ ꯃꯩꯐꯨꯁꯤꯗ ꯍꯥꯏꯔꯞ ꯍꯥꯏꯔꯞ ꯂꯧꯊꯣꯛꯑꯦꯗꯅ
ꯑ
ꯑꯁ ꯑꯗꯨꯒ ꯁꯥꯔꯤ ꯁꯥꯔꯤꯒ ꯇꯧꯔꯒ ꯆꯥꯕꯒꯤ ꯃꯍꯥꯎꯁꯤꯁꯨ ꯃꯈꯜ ꯑꯃꯅꯤ ꯈꯨꯍꯥꯎ ꯑꯃꯅꯤꯀꯣ ꯑꯗꯨꯁꯨ ꯑꯗꯒꯤ ꯃꯥꯏ ꯀꯥꯟꯅꯕ ꯍꯥꯏꯔꯒꯅ ꯑꯈꯣꯏ ꯌꯥꯒ ꯌꯥꯝ ꯃꯣꯠꯁꯤꯟꯕꯁꯦ ꯂꯣꯏꯅ ꯁꯦꯡꯗꯣꯛ ꯑꯦꯕ ꯃꯥꯁꯦ
ꯑꯣ
ꯑꯗꯩ ꯁꯨꯒꯔꯁꯨ ꯑꯣꯏꯅ ꯏꯁꯥꯥꯁꯦ ꯌꯥꯝ ꯀꯅꯈꯠ ꯈꯪ ꯀꯟ ꯀꯟꯈꯠꯄ ꯍꯥꯏꯒꯗ꯭ꯔꯥ
ꯑꯣ
ꯂꯥꯏꯅꯤꯡ ꯌꯥꯝ ꯐꯕ ꯍꯥꯏꯇꯥꯔꯦꯅꯦ
ꯑꯣ
ꯗꯨꯝ ꯏꯁꯥꯗ ꯀꯥꯟꯅꯕ ꯃꯌꯥꯝ ꯑꯃ ꯄꯤꯕ ꯑꯣꯏꯌꯦꯕ
ꯑꯗꯨꯗꯤ ꯕ꯭ꯔꯁ ꯇꯧꯗꯕꯤꯗ ꯆꯨ ꯆꯥꯕꯅ ꯐꯗꯨꯏ ꯖꯥꯠꯂ
ꯑꯦ ꯑꯗꯨ ꯉꯥꯛꯇꯅꯤ ꯍꯧꯖꯤꯛ ꯀꯥꯟꯗꯤꯀꯣ ꯕ꯭ꯔꯁ ꯂꯩꯔꯒ ꯕ꯭ꯔꯁ ꯍꯥꯏꯁꯤꯗꯤ ꯄ꯭ꯂꯥꯁꯇꯤꯛꯅꯦ ꯍꯟꯖꯤꯟ ꯍꯟꯖꯤꯟꯅ ꯑꯃꯨꯛ ꯇꯛꯅꯤ ꯑꯃꯨꯛ ꯆꯥꯝꯊꯣꯛꯑ ꯊꯝꯅꯤ ꯑꯃꯨꯛ ꯇꯛꯅꯤ ꯑꯃꯨꯛ ꯆꯥꯝꯊꯣꯛꯑ ꯊꯝꯅꯤ ꯃꯣꯠꯁꯤꯜ ꯂꯛꯑꯦꯕ ꯑꯩꯈꯣꯏꯒꯤ ꯆꯨ ꯍꯥꯏꯁꯤꯗꯤ ꯅꯦꯆꯔꯦꯜ ꯍꯥꯎꯁꯨ ꯍꯥꯎ ꯋ ꯏꯁꯥꯁꯨ ꯐꯕ ꯑꯗꯩ ꯌꯥꯁꯨ ꯐꯖꯕ ꯌꯥꯁꯨ ꯀꯟꯕ
ꯎꯝ
ꯑꯁ ꯑꯗꯨꯝ ꯑꯈꯣꯏꯒꯤ ꯅꯪ ꯑꯌꯨꯛ ꯉꯟꯇꯥ ꯉꯟꯇꯥꯗ ꯋꯥꯀꯤꯡ ꯂꯥꯛꯄ ꯑꯣꯏꯅ ꯂꯥꯛꯑꯣꯅꯦ ꯑꯗꯨꯒ ꯅꯪ ꯌꯥꯁꯦꯡꯕꯒ ꯆꯞ ꯃꯥꯟꯅꯗꯣꯏꯅꯤ
ꯑꯗꯨꯗꯤ ꯑꯌꯨꯛ ꯉꯟꯇꯥ ꯉꯟꯇꯥꯅ ꯋꯥꯀꯤꯡ ꯆꯠꯂꯕ ꯑꯗꯨꯒ ꯍꯜꯂꯛꯑ ꯅꯣꯏꯗꯩ ꯆꯨ ꯆꯥ ꯆꯠꯈꯤ ꯌꯥꯔꯦꯅꯦ
ꯌꯥꯏ ꯌꯥꯏ ꯌꯥꯏ ꯂꯥꯛꯑꯣ ꯑꯗꯨꯃꯥꯏꯅ ꯅꯪꯗꯤ ꯀꯧꯗ꯭ꯔꯤꯒꯩ ꯂꯥꯡꯇꯦꯅꯦ ꯀꯧꯗ꯭ꯔꯁꯨ ꯈ ꯈꯔ ꯂꯥꯛꯄ ꯇꯝꯃꯨꯅꯦ ꯅꯕꯥ ꯋꯥ ꯌꯥꯝ ꯉꯥꯡꯅꯩ ꯇꯜꯂꯤꯗ
ꯁꯤꯗꯩꯗꯤ ꯉꯥꯡꯅꯗꯕꯤꯗ ꯁꯠ ꯁꯠ ꯏꯁꯥꯅ ꯈꯪꯅ ꯂꯥꯛꯑꯒꯦ
ꯍꯣꯏ ꯂꯥꯛꯇꯦ ꯍꯥꯏꯅꯤ ꯑꯗꯨꯅꯤ ꯂꯥꯛꯑꯣ ꯍꯥꯢꯁꯤ ꯒꯦ ꯍꯧꯖꯤꯛ ꯎꯨꯗꯕ ꯀꯏꯔꯝꯕꯅꯤ ꯅꯦ ꯑꯩꯈꯣꯏ ꯍꯧꯖꯤꯛꯇꯤ ꯑꯃꯨꯛ ꯀꯩꯅꯣ ꯁꯦꯝꯒꯠꯂꯦ ꯍꯥꯏꯗꯤ ꯐꯝꯐꯝꯒꯨꯝꯕ ꯀꯨꯝꯕ
ꯑꯣꯣꯡ
ꯑꯃ ꯀꯩ ꯍꯥꯏꯅꯤ ꯄꯣꯊꯥꯐꯝ ꯍꯥꯏꯇꯥꯔꯦꯅꯦ ꯃꯔꯛ ꯃꯔꯛꯇꯒ ꯐꯝꯗꯅ ꯗꯩ ꯃꯔꯛ ꯀꯀꯥꯏꯁꯦ ꯑꯈꯣꯏꯒꯤ ꯅꯣꯡ ꯐꯥꯗꯣꯛ ꯐꯦꯃꯤꯂꯤ ꯃꯨ ꯄꯨꯟꯕꯒꯤ ꯍꯥꯏꯔꯦꯅꯦ ꯃꯐꯝ ꯆꯥꯗ ꯁꯦꯝꯗꯅ ꯇꯧꯔꯤꯅꯦ ꯑꯗꯨꯅ ꯑꯁ ꯈꯨꯅꯨꯡꯉꯥꯏ ꯑꯃ ꯇꯧꯔꯦꯅꯦ
ꯑꯗꯨꯗꯤ ꯍꯣꯔꯦꯟ ꯍꯦꯛ ꯍꯦꯛꯇ ꯂꯥꯛꯑꯒꯦ ꯑꯗꯨꯒ ꯍꯩ ꯆꯥꯕ ꯑꯣꯏꯅ ꯌꯦꯡꯊꯣꯛ ꯑꯔꯒꯦ
ꯑ
ꯅꯣꯡ ꯐꯥꯗꯣꯛꯁꯨ ꯄꯨꯟꯅꯥ ꯍꯦꯛ ꯄꯨꯟ ꯃꯤꯟꯅꯕ
ꯃꯥꯅꯤ ꯃꯥꯅꯤ ꯄꯨꯟꯒꯗꯕꯅꯤ ꯑꯗꯨ ꯀꯩꯅꯣ ꯇꯧꯁꯤ ꯉꯥꯄ꯭ꯔꯨꯝꯗꯣ ꯉꯥꯄ꯭ꯔꯨꯝ ꯆꯥꯗ ꯀꯨꯏꯔꯦ ꯉꯥꯄ꯭ꯔꯨꯝꯗꯨ ꯈꯔ ꯃꯀꯛ ꯃꯀꯛ ꯀꯛ ꯑꯒꯀꯣ
ꯑꯥ
ꯍꯣꯏ ꯐꯖꯅ ꯇꯥꯎꯕꯨ ꯇꯥꯎꯔꯁꯨ ꯋꯥꯏꯕꯨ ꯌꯥꯏꯔꯁꯨ ꯑꯗꯨꯒ ꯀꯔꯤ ꯍꯥꯏꯅꯤ ꯊꯨꯝꯒ ꯈꯣꯠꯇꯅ ꯇꯣꯠꯂꯒ ꯍꯥꯏꯗꯤ ꯍꯧꯖꯤꯛꯀꯥꯟꯗꯤ ꯊꯥꯏꯂꯦꯟ ꯂꯣꯝꯗ ꯌꯥꯝ ꯆꯥꯟꯅꯕꯗꯣ ꯈꯪꯕ꯭ꯔꯥ
ꯈꯪꯉꯦ ꯈꯪꯉꯦ
ꯌꯥꯝ ꯍꯥꯎꯗꯧ ꯃꯥꯜꯂꯤꯅꯦ ꯃꯣꯏꯒꯤ ꯏꯁꯇꯥꯏꯜꯗꯣ ꯑꯗꯨ ꯑꯩꯈꯣꯏꯁꯨ ꯈꯔ ꯇ꯭ꯔꯥꯏ ꯇꯧꯁꯤꯅꯦ ꯒ꯭ꯔꯤꯜꯒ ꯇꯧꯔꯒ ꯍꯦꯛꯇ
ꯌꯥꯢ
ꯐꯖꯅ ꯌꯥꯏꯔꯒꯀꯣ
ꯎꯝ
ꯑꯝꯇꯪ ꯆꯥꯁꯤꯅꯦ
ꯌꯥꯏ ꯌꯥꯏ ꯆꯥꯁꯤ ꯑꯗꯨ ꯑꯩꯅ ꯆꯥꯅꯤꯡꯕ ꯀꯣ ꯍꯥꯏꯗꯤ ꯐꯖꯅ ꯂꯧꯔꯒ ꯎꯣꯔꯣꯛꯀ ꯇꯧꯔꯒ ꯑꯗꯨꯒ ꯍꯣꯏ ꯃꯌꯥꯥꯡꯕꯥꯒ ꯇꯧꯔꯒ ꯃꯦꯠꯄꯗꯣ
ꯑꯥ ꯑꯥ
ꯗꯨꯢ ꯃꯍꯥꯎꯗꯨꯅꯦ ꯑꯝꯇ ꯆꯥꯅꯤꯡꯢꯁꯦ
ꯑꯁ ꯍꯥꯎꯕꯅꯤ ꯍꯥꯎꯕꯅꯤ ꯇꯤꯟꯕꯨ ꯆꯨꯝꯃꯦ
ꯢꯔꯣꯟꯕꯗꯤ ꯆꯥꯔꯕꯣ ꯃ
ꯀꯔꯤ ꯍꯥꯏꯕ
ꯏꯔꯣꯟꯕ
ꯉꯥꯄꯨꯨꯔꯝ ꯢꯔꯣꯟꯕ꯭ꯔꯣ ꯍꯥꯢꯁꯦ
ꯑꯥ
ꯑꯦ ꯑꯗꯨꯗꯤ ꯆꯥꯗ꯭ꯔꯤꯌꯦ ꯑꯁ
ꯍꯥꯎꯕꯣ ꯁꯣꯢ ꯁꯣꯏꯕꯨꯝ ꯁꯣꯏꯕꯨꯝꯗꯣ
ꯑꯥ ꯑꯥ
ꯑꯗꯨꯒ ꯇꯧꯔ ꯐꯖꯅ ꯏꯔꯣꯕ ꯑꯁ ꯍꯥꯎꯒ꯭ꯔꯖꯠꯅꯤ
ꯑꯣ ꯑꯁ ꯑꯝꯇ ꯆꯥꯗ꯭ꯔꯤꯅꯦ ꯅꯪ ꯑꯝꯇ ꯄꯤꯖꯧꯅꯦ ꯑꯗꯨꯗꯤ ꯑꯩ ꯀꯃꯥꯏ ꯀꯃꯥꯏꯅ ꯇꯧꯕꯅꯣ ꯈꯪꯗꯦ
ꯆꯥꯁꯤꯅꯦ ꯄꯤꯖꯒꯦꯅꯦ ꯉꯥꯈꯨꯝꯗꯨꯗꯕꯨ ꯉꯥꯈꯨꯝꯁꯦ ꯑꯃꯛꯕꯨ ꯐꯪꯉꯝꯗꯣꯏꯖꯥꯗ ꯕꯖꯥꯔꯒꯨꯝꯃꯣꯏ ꯀꯩꯒꯨꯝꯕ
ꯐꯪꯉꯤ ꯐꯪꯉꯤ ꯍꯧꯖꯤꯛ ꯉꯥꯛꯄꯨꯔꯝꯁꯦ ꯑꯗꯨꯝ ꯐꯪꯗꯤ ꯐꯪꯉꯦ ꯑꯗꯣ ꯌꯥꯝ ꯈꯔꯗꯤ ꯀꯥꯏ ꯀꯥꯏꯅꯤ ꯄꯣꯠꯁꯦ ꯌꯥꯝ ꯌꯥꯝ ꯌꯣꯟꯕ ꯑꯣꯏꯗꯕ ꯍꯥꯏꯇꯥꯔꯅꯦ ꯌꯥꯝ ꯇꯥꯡꯅ ꯐꯪꯕꯒꯨꯝꯕꯗꯤ ꯑꯣꯏ
ꯑꯗꯨ ꯆꯥꯁꯤ ꯂꯣꯏꯅ ꯂꯧꯔꯅꯤ ꯑꯗꯨꯒ ꯐꯨꯠꯂꯒ ꯁꯣꯏꯕꯨꯝꯗꯨ ꯐꯥꯟ ꯐꯨꯠꯂ ꯃꯇꯨꯡꯗ
ꯢꯔꯣꯟꯕꯗꯤ ꯌꯥꯝ ꯊꯤꯅ ꯍꯥꯎꯕꯅꯤꯍꯦ ꯅꯪ ꯆꯥꯈ꯭ꯔꯗꯤ ꯃꯇꯨꯡꯗ ꯉꯄꯨꯔꯝ ꯢꯔꯣꯟꯗ ꯉꯄꯨꯔꯝ ꯢꯔꯣꯟꯗ ꯍꯥꯏꯗꯣꯢꯅꯦ
ꯎꯝ ꯎꯝ ꯀꯩꯅꯣ ꯇꯧꯋꯦ ꯍꯥꯏꯅꯦ ꯁꯣꯏꯕꯨꯝꯁꯤꯗꯤ ꯑꯃꯨꯛ ꯍꯥꯏꯗꯤ ꯁꯤꯟꯕꯒꯤ ꯑꯥ ꯀꯩ ꯍꯥꯏꯅꯤ ꯃꯥꯁꯦ ꯈꯔ ꯆꯥꯕꯗꯅ ꯍꯥꯎ ꯀꯩꯅꯣ ꯇꯧꯋꯤ ꯈꯣꯠꯂꯤ ꯁꯤꯟꯕ ꯈꯣꯠꯄ ꯌꯥꯝ ꯇꯧꯋꯤ ꯍꯥꯏ ꯑꯗꯨ ꯀꯃꯥꯏꯅ ꯇꯧꯔꯗꯤ ꯁꯤꯟꯗꯕꯖꯥꯠꯅꯣ
ꯐꯠ ꯍꯥꯟꯅ ꯊꯨꯝꯒꯒꯨꯝꯕ ꯆꯥꯝꯍꯧꯔꯅꯤꯗꯅ
ꯑꯥ
ꯑꯗꯨꯒ ꯊꯨꯝꯒ ꯆꯪꯍꯧꯔ ꯃꯇꯨꯡꯗ ꯑꯃꯨꯛ ꯇꯤꯡꯗꯣꯛꯊꯣꯛꯑꯒ ꯍꯥꯏꯐꯦꯠ ꯊꯝꯕ ꯍꯥꯏꯇꯥꯔꯦ ꯍꯟꯗꯛ
ꯑꯣ ꯊꯨꯝꯒ ꯆꯥꯝꯊꯣꯛꯑꯒ ꯇꯤꯡꯗꯣꯏꯕꯥ
ꯑ ꯏꯁꯤꯡꯗ ꯑꯗꯨꯒ ꯑꯗꯣ ꯈ꯭ꯋꯥꯏ ꯐꯕ ꯑꯃꯅ ꯁꯨꯡꯆꯥꯝ ꯆꯥꯝꯃꯣꯏ ꯍꯥꯏꯔꯅꯅꯦ ꯑ ꯏꯁꯤꯡꯗꯨꯅ ꯍꯥꯏ ꯄꯦꯠ ꯕ꯭ꯔꯣꯛ ꯁꯧꯗꯣꯛꯍꯟꯈꯤꯕ ꯍꯥꯏꯇꯥꯔꯦ ꯊꯨꯝ ꯈꯔ ꯍꯥꯞꯄꯒ ꯑꯗꯨꯒ ꯃꯍꯤ ꯍꯩꯗꯣꯛꯈꯤꯕ
ꯑꯣ
ꯑꯁ ꯌꯥꯏ ꯅꯠꯇ꯭ꯔꯗꯤ ꯁꯨꯝ ꯁꯣꯏꯕꯨꯝꯒꯨꯝ ꯄꯥꯏꯕꯁꯤ ꯈꯨꯠ ꯃꯅꯝ ꯌꯥꯝ ꯅꯝꯒꯜꯂꯤꯗꯅ꯫
ꯑꯥ ꯑꯥ
ꯅꯥꯏꯇ ꯑꯃ ꯄꯥꯏꯗꯕꯤꯗ ꯏꯁꯤꯡꯗ ꯀꯣꯛ ꯍꯥꯞꯆꯤꯜꯂꯒ꯫ ꯊꯨꯝꯒ ꯍꯥꯞꯕꯁꯤꯜꯂ ꯂꯣꯡ ꯐꯨꯠꯇꯣꯛꯎ ꯃꯍꯤ ꯍꯩꯗꯣꯛꯈꯤꯕ ꯑꯗꯨꯁꯨ ꯑꯗꯨꯝ ꯌꯥꯏ ꯑꯗꯨ ꯅꯠꯇ꯭ꯔꯒꯅ ꯐꯖꯇꯤꯡ ꯑꯌꯤꯡꯕ ꯑꯗꯨꯗ ꯆꯥꯝꯊꯣꯛꯑꯁꯨ ꯌꯥꯏ ꯊꯨꯝ ꯇꯣꯠꯂꯒ ꯁꯨ ꯅꯝꯗꯕꯅꯤ
ꯌꯥꯏꯅꯤ ꯑꯗꯨꯗꯤ ꯑꯃꯨꯛ ꯆꯥꯗ꯭ꯔꯤ ꯁꯣꯏꯕꯨꯝꯒ ꯉꯥꯛꯄꯨꯝꯒ ꯑꯗꯨꯕꯨ ꯄꯛꯅꯕ꯭ꯔꯅꯦ ꯑꯩꯈꯣꯏ ꯉꯥꯒ ꯉꯥꯛꯇ ꯆꯥꯏꯑ ꯑꯩꯈꯣꯏꯔꯣꯝꯕꯗꯤ
ꯕꯤꯁꯅꯂꯅꯨꯡ ꯄꯨꯡꯅ ꯍꯥꯏꯅꯩꯃꯤ ꯅꯪ ꯆꯗ꯭ꯔꯤꯌꯦ ꯁꯆꯥꯔꯗꯤ ꯑꯩꯈꯣꯏ ꯅꯪꯅꯁꯨ ꯍꯥꯏꯗ꯭ꯔꯣ ꯉꯥ ꯍꯥꯄ ꯌꯣꯟꯕ ꯍꯥꯎꯋꯏ ꯍꯥꯏꯗ꯭ꯔꯣ ꯁꯣꯏꯕꯨꯝꯗ꯫
ꯑꯥ
ꯑꯗꯨꯗꯩ ꯌꯥꯝ ꯊꯤꯟ ꯍꯦꯟꯖꯤꯅꯤꯡꯉꯥꯄꯔꯨꯝꯅꯥ ꯍꯥꯎꯕ
ꯑ ꯑꯃꯨꯇꯪ ꯇꯧꯁꯤꯅꯦ ꯑꯗꯨꯗꯤ ꯍꯌꯦꯡ ꯍꯌꯦꯡꯅ ꯍꯣꯔꯦꯟ ꯂꯥꯛ ꯀꯩꯅꯣ ꯍꯣꯔꯦꯟ ꯂꯥꯛꯄ ꯃꯇꯝꯗꯨꯗ ꯄꯨꯟꯅ ꯍꯦꯛꯇ ꯇꯧꯔꯁꯤ ꯏꯔꯣꯟꯕ ꯑꯃ ꯀꯔꯤꯜꯒ ꯇꯧꯔꯒ
ꯑꯗꯨꯒ ꯅꯪꯅ ꯍꯥꯏꯕꯗꯣ ꯈꯔ ꯑꯃꯅ ꯒ꯭ꯔꯤꯟ ꯇꯧꯔꯒ ꯌꯥꯏꯔ ꯆꯥꯂꯣꯏ
ꯑꯥ ꯑꯗꯩ ꯅꯪꯅ ꯄꯥꯝꯖꯕ ꯐ꯭ꯔꯨꯏꯠ ꯁꯂꯥꯠ ꯈꯛꯇ ꯇꯧ ꯌꯥꯔꯦ ꯅꯣꯏ ꯗ꯭ꯔꯥꯒꯟ ꯐ꯭ꯔꯨꯏꯠ ꯄꯥꯜꯂꯤꯦ ꯍꯥꯏꯗꯥꯏꯅꯦ꯫
ꯑꯦꯍꯦ ꯑꯗꯨꯗꯤ ꯆꯞ ꯆꯥꯔꯦꯅꯦ ꯗ꯭ꯔꯦꯒꯟ ꯐ꯭ꯔꯨꯏꯠ ꯄꯥꯥꯟꯜꯂꯗꯤ ꯍꯩꯅꯧ ꯑꯅꯁꯨ ꯂꯩꯔꯝꯗ꯭ꯔꯣ꯫
ꯑꯥ ꯑꯗꯣ ꯅꯣꯏꯒꯤ ꯗ꯭ꯔꯦꯒꯟ ꯐ꯭ꯔꯨꯏꯠ ꯄꯥꯜꯜꯂꯤ ꯍꯥꯏꯗꯥꯏꯅꯦ ꯍꯥꯏꯕ꯫
ꯍꯣꯏꯌꯦ ꯗ꯭ꯔꯥꯏꯒꯔ ꯐ꯭ꯔꯨꯏꯠꯇꯨꯗꯤ ꯑꯩꯈꯣꯏ ꯄꯥꯜꯂꯦꯕ ꯑꯗꯣ ꯑꯃꯨꯟꯕ ꯌꯥꯎꯋꯦꯕ ꯍꯦꯜꯂꯛꯑꯒꯦꯕ ꯍꯩꯅꯧ ꯅꯣꯏꯒꯤ ꯄꯥꯜꯂꯗꯤ꯫ ꯗ꯭ꯔꯒꯟ ꯐꯔꯨꯠꯅꯦ꯫ ꯑꯗꯨꯒ ꯍꯩꯅꯧꯗꯣ ꯁꯦꯝꯗꯤ ꯈꯔ ꯂꯩꯔꯦꯗꯅ꯫
ꯎꯝ ꯎꯝ꯫
ꯁꯦꯝꯒ ꯂꯐꯣꯏꯒ ꯍꯥꯏꯇꯥꯔꯦ ꯍꯩ ꯃꯔꯤꯗꯨꯗ ꯇꯧꯔꯒ ꯑꯗꯨꯝ ꯆꯥꯔꯅ
ꯁꯤꯡꯒꯤ ꯐꯥꯔꯝꯁꯨ ꯌꯥꯝ ꯇꯧꯅꯔꯦꯗꯅ ꯑꯗꯩ ꯐꯥꯔꯝꯗ ꯍꯦꯛꯇ ꯆꯠꯂ ꯂꯩꯔꯨꯁꯦ꯫
ꯌꯥꯏ ꯄꯥꯝꯃꯤ ꯀꯣꯏꯕꯣꯏꯅ ꯁꯥꯠꯊꯣꯔꯛꯇꯣꯏꯁꯤꯗꯤ
ꯍꯣꯏ ꯑꯗꯨꯒ꯫ ꯍꯥꯏꯗꯤ ꯍꯥꯏꯗꯤ ꯕꯖꯥꯔꯗ ꯂꯩꯕꯁꯤꯗꯤ ꯍꯤꯗꯥꯛ ꯀꯩꯀꯥ ꯍꯥꯞꯄꯁꯨ ꯂꯩ ꯍꯥꯏ ꯑꯗꯣ
ꯍꯣꯏ꯫
ꯗꯥꯏꯔꯦꯛ ꯐꯔꯦꯖ ꯇꯧꯑꯦꯅ ꯍꯦꯛꯑꯒ ꯆꯥꯕꯗꯨꯅ ꯍꯦꯟꯅ ꯏꯁꯥꯗ ꯅꯨꯡꯉꯥꯏꯕꯗꯣ꯫
ꯑꯗꯨꯅ ꯐꯥꯔꯝ ꯆꯠꯁꯦ ꯑꯗꯨꯒ ꯍꯩꯔꯥ ꯑꯗꯩ ꯁꯪꯒꯣꯝ ꯀꯩꯀꯥꯗꯨꯁꯨ ꯌꯦꯡꯉꯁꯤ
ꯍꯣꯏ
ꯑꯗꯨꯒ ꯐꯖꯅ ꯍꯥꯎꯅ ꯑꯩꯈꯣꯏ ꯀꯝꯐꯣꯏ ꯀꯝꯐꯣꯏ ꯍꯧꯋꯦꯕ
ꯑꯥꯎ
ꯑꯗꯨ ꯀꯐꯣꯏꯗꯨꯒ ꯇꯧꯔꯒ ꯐꯖꯅ ꯁꯤꯜꯂ ꯁꯤꯁꯦ ꯃꯥꯅꯦ ꯃꯥꯅꯦ ꯃꯔꯨꯒ ꯊꯣꯊꯣ ꯂꯥꯎꯕꯤ
ꯑꯣ ꯑꯗꯨ ꯆꯞ ꯆꯥ ꯍꯥꯏꯕꯁꯤꯅ ꯑꯣ ꯍꯣꯏ ꯑꯗꯨꯗꯤ ꯑꯩ ꯂꯥꯛꯑꯒꯦ ꯑꯗꯨꯒꯀꯥꯟꯗ ꯀꯩꯅꯣ ꯇꯧꯔꯒꯦ ꯐꯣꯟ ꯊꯝꯕꯤꯒꯦ ꯑꯃꯨꯛ
ꯍꯣꯏ ꯍꯣꯏ ꯍꯣꯏ꯫
ꯎꯝ ꯫